ꯍꯜꯂꯣ ꯑꯥ ꯇꯥꯌꯦꯕ ꯌꯥꯔꯣ
ꯑ ꯅꯠꯇꯦ ꯀꯩꯅꯣ ꯇꯧꯕꯗꯣ ꯆꯤꯆꯦꯅ ꯀꯩꯅꯣ ꯆꯠꯄꯒꯤꯅ ꯍꯥꯏꯅꯈꯤꯕꯗꯨ ꯀꯃꯥꯏꯅ ꯇꯧꯔꯒꯦ ꯄꯥꯎ ꯃꯈꯥꯒꯤ ꯇꯥꯔꯛꯈꯤꯗ꯭ꯔꯦ
ꯑꯃꯨꯛ ꯑ ꯆꯟꯅ ꯍꯥꯏꯏꯌꯦ ꯁꯟꯗꯦꯗ ꯆꯅꯤ
ꯅꯠꯇꯦ ꯁꯟꯗꯦꯗꯣ ꯑꯩꯗꯨ ꯍꯟꯗꯛꯇꯤ ꯐꯔ ꯏꯇꯥ ꯇꯥꯒꯗꯕ ꯑꯗꯨꯗ ꯍꯥꯏꯗꯣꯛꯑꯁꯤ ꯔꯟ ꯇꯧꯔꯝꯃꯤꯅꯤꯅꯦ
ꯂ ꯀꯩ ꯂꯩꯒꯦ ꯁꯟꯗꯗ
ꯑꯩꯈꯣꯏ ꯄꯔꯤꯈꯥ ꯑꯃ ꯇꯧꯗꯣꯣꯔꯦꯕ ꯀꯩꯅꯣ ꯅꯪ ꯐꯣꯟꯗꯣ ꯃꯈꯣꯟꯅ ꯌꯥꯝ ꯉꯪꯉꯤꯗꯨꯕꯨ ꯀꯣꯇꯣ ꯀꯗꯥ ꯀꯣꯇꯣ ꯀꯗꯥꯅ ꯌꯥꯝ ꯉꯪꯉꯦ ꯀꯩꯗꯧꯕꯩꯅꯣ
ꯦ ꯇ ꯆ ꯌꯥ
ꯅꯠꯇꯦ ꯑꯩꯈꯣꯏ ꯄꯩꯈꯥꯃꯨꯛ ꯇꯧꯗꯣꯔꯦꯕ ꯄꯩꯈꯥ ꯑꯃꯨ ꯇꯧꯗꯣꯔꯦꯕ
ꯑ
ꯑꯗꯨꯅ ꯁꯟꯗꯦꯗ ꯆꯠꯄꯗꯣ ꯈꯤꯇꯪ ꯐꯔꯛ ꯇꯥꯔꯅꯤ ꯀꯣꯟ ꯑꯣꯏꯅ ꯆꯠꯂꯁꯤꯔꯅ ꯍꯥꯏꯗꯣꯛꯈꯤꯒꯦꯕ ꯑꯝꯇ
ꯌꯥꯏꯅ ꯌꯥꯗꯒ ꯀ ꯆꯂꯒꯦꯅꯦ ꯑꯗꯨꯗꯤ
ꯑꯦ ꯑꯩꯈꯣꯏ ꯑꯩꯈꯣꯏ ꯑꯩ ꯌꯥꯎꯗ ꯅꯣꯏ ꯑꯍꯨꯝꯈꯛ ꯆꯠꯀꯦ ꯍꯥꯏꯔꯣ ꯅꯣꯏ ꯑꯅꯤꯈꯛ ꯆꯠꯀꯦ ꯍꯥꯏꯔꯣ
ꯃꯤ ꯑꯠꯇꯕꯨ ꯍꯥꯎ ꯂꯣꯏꯔꯦ
ꯃꯤ ꯑꯇꯣꯞꯄ ꯍꯧꯔ ꯂꯣꯏꯔ ꯀꯥꯏ ꯃꯤ ꯌꯥꯝ ꯂꯩ ꯏꯔꯕꯗꯣ
ꯂꯩꯔꯦ ꯀꯗꯧꯔꯒꯦ ꯁꯣꯛꯇ ꯃꯤ ꯃꯥꯏ ꯐꯥꯔ ꯆꯠꯃꯤꯟꯅꯁꯤꯦ ꯄꯨꯔ ꯂꯣꯏꯔꯦ
ꯑ ꯁꯣꯛꯇꯩ ꯐꯥꯔꯁꯦ ꯁꯣꯛꯇꯩ ꯐꯥꯕ ꯃꯤꯗꯨꯅ ꯄꯩꯁꯥ ꯈꯔꯨꯏ
ꯀꯥꯏꯗꯣꯏꯁꯨ ꯌꯥꯏꯔ ꯃꯤ ꯑꯃ ꯋꯥꯠꯄꯒꯤ ꯃꯤ ꯑꯃ ꯃꯦꯟꯕꯒꯤ ꯃꯊꯧꯒꯤꯗ ꯇꯥꯕ ꯋꯥꯗꯅꯤ
ꯏꯁꯁ ꯄꯩꯁꯥ ꯌꯥꯝ ꯄꯥꯛꯕꯅꯤꯅ
ꯄꯥꯏ ꯄꯥꯏꯔ ꯎ ꯇꯣꯅꯦ ꯅꯪ ꯃꯊꯪꯕꯤꯗ ꯌꯥꯎꯣ
ꯃꯊꯪꯒꯤꯗꯨꯗꯗꯤ ꯑꯗꯨꯗ ꯑꯃꯨꯛ ꯍꯟꯅ ꯆꯠꯂꯔꯣꯏꯅꯦ
ꯀꯩꯒꯤ
ꯑꯦ ꯀꯣꯏꯕ ꯆꯥꯄ ꯃꯐꯝ ꯑꯃ ꯈꯤꯇꯪ ꯍꯟꯖꯤꯟꯟ ꯆꯠꯀꯗ꯭ꯔꯣ
ꯆ ꯑꯩꯣꯏꯕꯖꯦ ꯅꯪ ꯄꯨꯟꯁꯤ ꯌꯥꯝꯅ ꯁꯥꯡꯉꯅꯤ ꯅꯪ ꯀꯣꯏꯕ ꯍꯟꯗꯛ ꯂ ꯂꯣꯏꯕꯤ ꯃꯥꯟꯕ꯭ꯔꯣ
ꯀꯩꯅꯣ ꯅꯥꯀꯟꯗꯗ ꯑꯃ ꯂꯥꯡꯉꯤꯗꯨꯅ
ꯗ ꯑꯁ ꯑꯉꯥꯡ ꯑꯃ ꯒꯦꯝ ꯁꯥꯟꯅꯩꯕ ꯑꯗꯨꯒꯤ ꯌꯥꯝ ꯂꯥꯡꯉꯤꯕ
ꯑ ꯅꯠꯇ ꯑꯩ ꯌꯥꯎꯔꯣꯏꯦ ꯆꯠꯄ ꯌꯥꯔꯣꯏꯏꯌꯦꯦ ꯀꯩꯅꯣ ꯑꯦ ꯃꯤ ꯆꯠꯄ ꯌꯥꯎꯗꯣꯏꯅꯤ ꯈꯣꯠꯇꯣꯏꯅꯤꯅꯦꯅ ꯑꯗꯨꯝ ꯐꯖꯅ ꯌꯥꯎꯔ ꯍꯥꯏꯔꯝꯃꯒ
ꯑꯗꯗꯤ ꯀꯥꯏꯒꯤ ꯄꯩꯈꯥ ꯇꯧꯁꯤ ꯄꯦꯈꯥꯒꯣꯞꯁꯦ ꯅꯣꯏ ꯊ
ꯑꯦ ꯄꯩꯈꯥꯕ ꯍꯦꯛꯇ ꯐꯦꯜ ꯑꯣꯏꯅꯤꯡꯉꯤꯅ ꯑꯣ ꯌꯥꯕ꯭ꯔꯥ ꯅꯪ ꯉꯥꯡꯉꯗꯨꯕꯣ
ꯑꯥ ꯌꯥꯏ
ꯀꯩꯅꯣ ꯑꯩ ꯆꯍꯤ ꯃꯥꯡꯗꯣꯏꯅꯤ
ꯑꯗꯨꯗꯤ ꯀꯔꯤ ꯌꯥꯎꯒꯦ ꯍꯥꯏꯔꯤꯕ ꯍꯥ ꯅꯪ ꯁꯟꯗꯦꯗ ꯇꯥꯔꯕ ꯄꯣꯠꯇꯨꯗ
ꯁꯟꯗꯦꯗ ꯇꯥꯔꯕꯣ ꯑꯗꯨꯗ ꯉꯍꯥꯟ ꯅꯣꯡ ꯅꯤꯅꯤꯈꯛ ꯁꯥꯡꯗꯣꯛꯄꯗ ꯅꯪ ꯁꯤꯔꯗ꯭ꯔꯣ
ꯑ ꯑꯩꯁꯦ ꯗꯨ ꯔ ꯑꯃ ꯁꯪꯉꯔꯣꯏ ꯃꯣꯏ ꯑꯃ ꯁꯪꯉꯛꯇꯕ ꯌꯥꯏ ꯀꯅꯥ ꯍꯥꯏꯕꯤꯔꯝꯃꯅꯦ
ꯃꯣꯏ ꯀꯔꯤ ꯀꯔꯤ ꯊꯕꯛ ꯇꯧꯅꯔꯗꯅ ꯅꯪ ꯅꯁꯥꯕꯨ ꯅꯪ ꯐ꯭ꯔꯤꯗ ꯇꯥ ꯂꯩꯦꯕ ꯅꯪꯕꯣ
ꯑꯩꯕꯨ ꯀꯥꯏ ꯐꯤ ꯇꯔ ꯑꯩ ꯊ ꯀꯟ ꯆ ꯃꯖꯥ ꯁꯗꯦ ꯁ ꯌꯥꯝ ꯆꯂ
ꯒꯦꯝ ꯁꯥꯟꯅꯕ ꯇꯨꯝꯕꯗ
ꯊꯃꯗꯤ ꯊꯃꯣꯅꯤꯖꯔ
ꯑꯗꯨꯒꯨꯝꯕ ꯊꯕꯛꯇꯣ ꯀꯥꯟꯅꯗꯦ
ꯑꯦ ꯁꯨꯗꯤ ꯁꯨꯗ ꯀꯔ ꯀꯥꯟꯗꯕ ꯃꯈ ꯈꯜꯂ ꯃꯥꯅꯦ
ꯑꯗꯨ ꯊꯕꯛ ꯅꯠꯇꯦ ꯑꯗꯨ ꯗꯤꯜ ꯂꯦꯟꯕꯅꯦ
ꯑꯩ ꯂꯩ ꯈꯦ ꯐ ꯃꯣꯏ ꯇꯄꯗꯤ ꯃꯣꯏ ꯊꯛ ꯁꯨꯏꯗꯗꯤ
ꯃꯣꯏ ꯇꯣꯕꯥꯈ ꯅꯅꯥ ꯊꯕ ꯆꯀꯤ ꯌꯥꯏꯖꯦ
ꯁꯤꯦ ꯌꯥꯔꯦ ꯃꯥꯗꯤꯌꯥ ꯍꯣꯇꯦꯜꯒꯤ ꯃꯦꯅꯦꯖꯔꯒꯨꯝꯕ ꯑꯣꯏꯕꯒꯤ ꯋꯥꯁꯨꯦ ꯐꯖꯅ ꯑꯗꯨꯝ ꯆꯠꯂꯤꯅꯤ
ꯑꯁ ꯃꯥ ꯁꯟꯗꯦꯒ ꯁꯦꯇꯔꯗꯦꯒ ꯁꯟꯗꯦꯒꯁꯨꯗꯤ ꯑꯗꯨꯝ ꯂꯩ ꯍꯥꯏꯕꯅꯦ ꯃꯥꯥꯏꯗꯤ
ꯁꯦꯇꯔꯗꯦꯒ ꯁꯟꯗꯦꯒ ꯅꯨꯃꯤꯠ ꯅꯤ ꯁꯥꯡꯗꯣꯛꯑꯒꯗꯤ ꯁꯟꯗꯦꯗꯒꯤ ꯄꯥꯔꯣꯅꯦ ꯀꯃꯥꯏꯅ ꯆꯠꯇꯣꯏꯅꯣ ꯃꯊꯪꯒꯤ ꯁꯟꯗꯦ ꯑꯗꯨꯝ ꯇꯥꯗꯕꯒꯤꯗꯤ
ꯃꯥ ꯑꯗꯨ ꯔꯦꯖꯤ ꯑꯩ ꯅꯣꯡ ꯅꯤꯅꯤ ꯍꯥꯏꯕ ꯋꯥꯅꯤ ꯄꯩꯈꯥꯣ ꯅꯣꯡ ꯅꯤ ꯂꯩꯔꯣꯏ ꯂꯣꯏꯔꯣꯏꯗꯅ ꯄꯩꯈꯥꯗꯨꯣ ꯅꯨꯃꯤꯠ ꯇꯔꯨꯛꯅꯤ ꯑꯗꯨꯏ ꯃꯟꯗꯩꯅ ꯃꯊꯪ ꯃꯊꯪ ꯁꯦꯇꯔꯗꯦꯐꯧꯗ ꯑꯗꯨꯝ ꯇꯧꯈ꯭ꯔꯅꯤ ꯑꯗꯨꯗꯤ ꯃꯊꯪ ꯁꯟꯗꯦꯗ ꯑꯗꯨꯝ ꯆꯠꯆꯔꯦ ꯀꯩꯅꯣ
ꯆꯐ꯭ꯌꯥ ꯉꯥꯏꯕꯤꯔꯣ ꯄꯨꯡꯁꯦ ꯃꯇꯝꯁꯦ
ꯏꯁ ꯃꯇꯝ ꯌꯥꯝ ꯄꯥꯝꯃꯨꯔꯛꯄꯗꯣ ꯍꯧꯖꯤꯛꯅ
ꯇꯥꯃꯣꯏꯏ
ꯑꯥ ꯉꯍꯥꯟꯈꯩꯅ ꯃꯇꯝ ꯃꯥꯡꯍꯟꯕ ꯌꯥꯕ ꯉꯥꯡꯍꯜꯂꯒ
ꯑꯥ ꯌꯥꯉꯣ ꯀꯃꯥꯏ ꯀꯃꯥꯏꯒꯤꯁꯦ ꯑꯩꯅ ꯃꯥꯡꯍꯟꯕꯅꯣ ꯃꯥꯡꯍꯟꯕꯅꯤ ꯃꯤꯇꯣꯝꯅ ꯑꯩꯒꯤ ꯃꯇꯝ ꯃꯥꯡꯍꯟꯕꯁꯤꯗꯤ ꯄꯥꯝꯃꯨꯏꯅꯦ
ꯑꯩ ꯅꯣꯏꯒꯤ ꯃꯇꯝ ꯃꯥꯡꯍꯟꯦ ꯃꯥꯡꯍꯟꯒꯦ ꯍꯥꯏꯗꯤ ꯀꯩꯅꯣ
ꯑ ꯅ ꯁꯄꯅ ꯐꯗ ꯃꯊ ꯃꯥꯥꯡꯉꯤꯅꯤꯅꯦ
ꯀꯩꯗ ꯃꯇꯝ ꯃꯥꯡꯉꯤꯕ
ꯃꯥꯉꯅ ꯀꯩ ꯆꯠꯇꯤ ꯃꯥ ꯇꯧꯔꯗ ꯀꯣꯏꯕꯨ ꯆꯃ ꯇꯁ ꯆꯠꯂꯣꯏ
ꯑ ꯆꯠꯂꯔꯣꯏꯅ ꯑꯇꯣꯞꯄ ꯊꯕꯛ ꯑꯗꯨꯝ ꯇꯧ ꯌꯥꯔꯅꯤ
ꯌꯥꯅꯦꯦ ꯑꯗꯨꯃ ꯃꯇꯝꯃꯥꯡꯉꯅꯤ
ꯀꯩꯗꯧ ꯃꯇꯝ ꯃ ꯍꯥꯏꯅꯣ ꯑꯇꯣꯞꯄ ꯊꯕꯛ ꯇꯧ ꯌꯥ ꯍꯥꯏꯔꯗꯤ ꯃꯇꯝ ꯃꯥꯡꯕ ꯍꯥꯏꯁꯤꯗꯤ ꯅꯪ ꯊꯕꯛ ꯑꯝꯇ ꯇꯧꯕ ꯐꯪꯗ ꯀꯩ ꯃꯥꯡꯒꯗꯧꯅꯤ
ꯑ ꯃ ꯃꯥꯡ ꯏꯟꯁꯤ
ꯃꯇꯝ ꯃꯥꯡꯕ ꯍꯥꯏ ꯅꯪ ꯊꯕꯛ ꯑꯇꯣꯞꯄ ꯑꯝꯗ ꯇꯧ ꯐꯪꯉꯣꯏꯗꯕ
ꯅꯉ ꯇꯣ ꯆꯔ ꯀꯣꯏꯕ ꯆꯠꯄꯒꯤ ꯇꯌꯥꯒꯦ ꯆꯟꯂ ꯂꯣꯏꯔꯕꯅꯤꯅꯦ
ꯑꯗꯨ ꯂꯣꯏꯕꯗꯣ ꯃꯊꯪꯒꯤ ꯆꯠꯄꯩꯗ ꯑꯗꯨꯝ ꯑꯣꯏ ꯌꯥꯅꯤ ꯀꯩꯗ꯭ꯔꯣꯒꯤ
ꯀꯥꯏ ꯅꯣꯏ ꯃꯤ ꯀ ꯋꯥꯏꯅꯦ ꯀꯗꯤ ꯃꯤꯅ ꯃꯈꯨꯗꯣ꯭ꯔꯣ ꯍꯥꯏꯔꯅꯤ
ꯑꯣ ꯑꯩꯌꯨ ꯋꯥꯔꯒꯦ ꯃ ꯁꯪꯗꯨꯅ ꯌꯥꯔꯦ ꯑꯗꯨꯝ ꯄꯤꯊꯣꯛꯈ꯭ꯔꯣ ꯑꯗꯨꯝ
ꯅꯪ ꯌꯥꯎꯅꯤ ꯍꯥꯏ ꯌꯥꯎꯛꯇꯕꯗꯤ ꯌꯥꯔꯦꯀꯣ ꯑꯗꯨꯝ ꯃꯥꯅꯤꯁꯨ
ꯑ ꯂꯧꯔꯛꯀꯦ ꯂꯧꯔꯛꯀꯦ ꯌꯥꯔꯦ ꯑꯗꯨ ꯄꯤꯊꯣꯛꯈ꯭ꯔꯣ ꯄꯣꯠ ꯆꯩ ꯀꯌꯥꯝꯃꯨꯛ ꯋꯥꯏꯁꯜꯂꯅ ꯑꯥ ꯅꯣꯏ ꯃꯥꯗꯩ ꯄꯨꯈꯝ ꯑꯅꯤ ꯋꯥꯏꯔꯕ
ꯃꯠꯇꯦ
ꯈꯥꯡ ꯑꯃꯒ
ꯀꯣꯂꯤꯛ ꯅꯒꯔꯥꯗ ꯋꯥꯏꯅ ꯀ ꯅ ꯃ
ꯅꯅꯥ ꯑꯗꯨꯗꯤ ꯀꯔꯤ ꯋꯥꯅꯣꯅꯥ
ꯑꯍꯥꯟꯕ ꯒꯥꯔꯤ ꯑꯅꯤꯁꯨꯕ ꯒ꯭ꯌꯥꯁ ꯑꯩ ꯀꯩ
ꯑ ꯒꯤ꯭ꯌꯥꯁꯇꯣ ꯑꯩꯈꯣꯏ ꯌꯨꯝꯗꯩ ꯊꯥꯡꯉꯛꯑꯒꯦ ꯒꯥꯗꯨꯅ ꯁꯤꯤꯆꯤꯋꯦ ꯂꯩꯔꯤꯗꯨꯗꯤ ꯒꯥꯔꯤꯗꯣ
ꯃꯥꯏ ꯒꯥꯔꯤ ꯃꯆꯥꯗ ꯃꯤ ꯀꯌꯥ ꯆꯠꯂꯣ ꯍꯥꯏꯔꯣ ꯆꯟꯂꯣ ꯍꯥꯏꯔꯣ ꯂꯋꯥꯏ ꯃꯆꯥ
ꯅꯅꯥꯠꯇ ꯃꯣꯏ ꯋꯥꯔꯤ ꯋꯥꯔꯤ ꯅꯅꯥꯦꯟ ꯃꯥ ꯁ ꯁꯥꯝ ꯂꯩꯅꯦ ꯃꯣꯏꯒꯤꯁꯨ ꯍꯟꯗꯛꯇ ꯂꯧꯋꯦ ꯀꯥꯏ ꯍꯥꯏꯕꯅꯤ ꯉꯁꯥꯏ ꯅꯆ ꯑꯣꯏꯔꯣ ꯑꯗꯨꯕꯨ ꯈꯪꯗꯕ꯭ꯔꯣ
ꯑꯩ ꯑꯩ ꯃꯣꯏ ꯃ ꯌꯨꯝꯗ ꯀꯌꯥ ꯆꯠꯀꯦ ꯏꯕꯨꯡꯉꯣ
ꯍ ꯌꯥꯔꯦꯕ ꯒꯥꯔꯤꯗꯣ ꯃꯉꯣꯟꯗ ꯑꯃꯨꯛꯊꯍꯟꯒꯦ ꯑꯩ ꯊꯥꯎꯗꯣ ꯑꯩ ꯍꯥꯟꯈꯤꯕ ꯌꯥꯔꯦ ꯍꯟꯗꯛꯄꯤꯗꯣ
ꯎꯝ ꯑꯃꯗꯨꯗꯤ ꯌꯟꯊꯅꯕꯕꯤ ꯆꯦ ꯑꯃꯗꯨꯗꯤ
ꯑꯥ
ꯌꯨꯝꯊꯅꯕ ꯏꯆꯦ ꯃꯥꯗꯨꯗꯤ
ꯑꯥ ꯑꯗꯨꯁꯨ ꯑꯩ ꯐꯣꯟꯗꯣ ꯍꯥꯏꯈ꯭ꯔꯒꯦ ꯌꯥꯔꯦ
ꯅꯪ ꯍꯥꯏꯔꯣ ꯑꯗꯨꯗꯤ ꯌꯥꯔꯦ ꯁ ꯇꯔꯦ
ꯑꯩ ꯊꯣꯛꯄ ꯂꯣꯏ ꯌꯥꯅꯕ ꯍꯥꯏꯈ꯭ꯔꯒꯦ ꯌꯥꯔꯦ ꯀꯩꯅꯣꯗꯅ ꯇꯧꯔꯣ ꯅꯪꯗ ꯕꯁ ꯍꯥꯏꯖꯤꯜꯂꯤ ꯗꯣ ꯍꯥꯏꯖꯜꯂꯛꯑꯣ ꯕꯁꯇꯣ ꯌꯥꯔꯦ ꯇꯧꯔꯔꯣꯏꯅ ꯍꯥꯏꯈ꯭ꯔꯣ ꯌꯥꯔꯦ
ꯎ ꯐꯖꯅ ꯆꯥꯎꯅ ꯆꯠꯁꯤ ꯇꯧꯗꯣ ꯕꯦꯟ ꯃꯆꯥꯁꯦ ꯇꯥꯔꯝ ꯆꯠ ꯆꯠ ꯆꯠꯦ
ꯏꯁ ꯑꯩꯈꯣꯏ ꯃꯉꯥ ꯇꯔꯨꯛ ꯈꯛ ꯆꯠꯄꯩꯗꯃꯛꯇ ꯅ ꯁ ꯃꯅꯤꯗꯨꯗ ꯑꯗꯨꯅ ꯌꯦꯟꯇꯟꯗ꯭ꯔꯣ
ꯑꯗ
ꯇꯥꯜꯂꯣꯏ ꯅꯪꯗꯤ
ꯆꯥꯎꯅ ꯁꯤꯟꯐꯝ ꯊꯣꯛꯏꯅꯤ ꯏꯕꯨꯡꯉꯣ ꯃꯆꯥ ꯃꯆꯥ ꯇꯧꯗꯤ ꯅꯨꯡꯉꯥꯏꯇꯦꯅꯦ
ꯑꯥ ꯉꯁꯥꯏ ꯑꯩꯅ ꯌꯨꯝ ꯄꯥꯟꯕꯝꯕ ꯅꯨꯃꯤꯠꯇꯣ ꯑꯣꯏꯅ ꯆꯥꯎꯥꯡꯉ ꯁꯤꯜꯂꯨ
ꯑ ꯑꯩꯗꯤ ꯁꯨꯝ ꯄꯥꯔꯣꯏ ꯈꯟꯇꯣꯛꯈꯕꯅꯤꯅ
ꯑꯥ ꯑꯗꯨꯅꯤ ꯅꯆꯥꯅꯁꯨ ꯌꯣꯛꯑꯀꯥꯟꯗꯅꯦꯀꯣ ꯄꯩꯁꯥ ꯊꯥꯗꯅꯕꯅ ꯊꯝꯃꯣꯑꯣ ꯑꯗꯨ
ꯆꯥ ꯑꯗꯨꯁꯨ ꯌꯣꯛꯒꯅꯤꯗꯅꯦ
ꯑꯩ ꯌꯣꯛꯁꯟꯂꯣꯅ ꯌꯨꯝꯗꯨ ꯄꯥꯜꯂꯣ ꯍꯥꯏꯔꯦ ꯍꯡ ꯍꯜꯂꯨꯔꯀꯥꯟꯗ ꯀꯅꯥꯅ ꯁꯦꯕꯥ ꯇꯧꯗꯣꯏꯦꯅ
ꯑ ꯑꯩ ꯍꯥꯟꯅꯨꯕꯕꯣ ꯍꯤꯡ ꯍꯥꯏꯕ ꯂꯩꯇꯦꯅꯦ
ꯍꯣꯏ ꯍꯅꯨꯐꯥꯎ ꯍꯤꯡꯉꯦ ꯍꯥꯏꯕ ꯂꯩꯇꯦ ꯑꯗꯣ ꯕꯥꯏ ꯆꯥꯟꯁ ꯅꯪꯁꯦꯅ ꯗꯥꯎ ꯊꯤꯗꯅ ꯍꯅꯨꯐꯥꯎꯕ ꯍꯤꯡꯉꯗꯤ
ꯑꯦ ꯀꯃꯥꯏꯅ ꯕꯥꯏ ꯆꯥꯟꯁꯁꯤꯕꯨ ꯍꯤꯡꯗꯨꯨꯅꯨꯅꯦ ꯚꯥꯏ ꯑꯗ ꯈꯂꯨꯅꯦ ꯕꯥꯏ ꯆꯥꯟꯁ ꯀꯃꯥꯏꯅꯣ ꯃꯤ ꯏꯅꯥꯛ ꯈꯨꯪꯉꯕ ꯃꯤꯕꯨꯣ ꯆꯍꯤ ꯌꯥꯝ ꯀꯨꯏꯅ ꯍꯤꯡꯅꯤꯡꯉꯦ ꯍꯥꯏꯕ ꯃꯤꯕꯨꯣ ꯁꯤꯔꯤꯅꯤ ꯑꯗꯨꯗꯤ ꯑꯩꯗꯤ ꯍꯤꯡꯕ ꯍꯤꯡꯅꯤꯡꯗꯦ ꯑꯩꯗꯤ ꯀꯃꯥꯏꯅ ꯍꯤꯡꯗꯣꯏꯅꯣ ꯑꯩꯗꯤ ꯂꯥꯏꯔꯕ
ꯏꯅꯥꯛ ꯈꯨꯨꯟꯕ ꯃꯤꯗꯤ ꯄꯨꯡꯅꯥꯗ ꯅꯥꯕꯅꯤ ꯂꯥꯏꯔꯕ ꯃꯤꯗꯤ ꯅꯥꯒꯟꯗꯝꯝꯅꯤ
ꯑ ꯑꯗꯨꯗꯣ ꯑꯩꯗꯤ ꯑꯩꯗꯤ ꯍꯕ ꯃꯣꯏꯗꯤ ꯅꯥꯅꯤꯡꯗ꯭ꯔꯒꯁꯨ ꯍꯕ ꯃꯣꯏꯗꯤ ꯂꯥꯏꯌꯦꯡꯕꯒꯨꯝꯕ ꯆꯠꯂꯤ ꯑꯩꯗꯤ ꯑꯗꯨꯝꯕꯁꯨ ꯆꯠꯄ ꯅꯠꯇꯦ ꯗꯣꯛꯇꯔꯁꯤꯗꯤ ꯑꯩꯒ ꯌꯥꯁꯤ ꯌꯥꯥꯟꯅꯗꯦ ꯑꯩ ꯗꯣꯛꯇꯔ ꯀꯔ ꯍꯥꯟꯕ ꯆꯠꯀꯦꯅꯦ ꯑꯩꯁ ꯂꯥꯏꯅꯥ ꯑꯃꯅꯇꯣꯛꯞ ꯂꯩꯈꯤꯗ꯭ꯔꯗꯤ
ꯑꯗꯨꯅꯦ ꯍꯥꯏꯁꯦ ꯑꯗꯣ ꯅꯪ ꯂꯥꯏꯕꯛ ꯊꯤꯕ ꯍꯁꯤꯡꯗꯣꯏ ꯅꯠꯇ꯭ꯔꯣꯗꯣ ꯂꯥꯏꯕꯛ ꯊꯤꯔꯒꯗꯤ ꯅꯪ ꯆꯍꯤ ꯆꯥꯡꯅ ꯍꯤꯡꯗꯣꯏ ꯅꯠꯇ꯭ꯔꯣ
ꯑꯥ ꯀꯃꯥꯏꯅꯥ
ꯅꯪ ꯅꯥꯕꯗꯣ ꯑꯩ ꯁꯤꯗꯣꯔꯝꯅꯦꯅ ꯐꯛꯇ ꯇꯥꯔ ꯂꯩꯔꯣ ꯈꯜꯂꯣ ꯅꯥ ꯁꯤꯗꯣꯔꯝꯅꯦ ꯂꯩꯕꯗꯨ ꯑ ꯁꯤꯁꯨ ꯁꯤꯗꯣꯔꯦ ꯐꯖꯅ ꯆꯥꯁꯤꯜꯍꯧꯔꯒꯦꯣꯠꯜꯍꯧꯒꯦ ꯇꯧꯒ ꯅꯪꯅ ꯁꯥꯔꯣ ꯀ ꯀꯥꯡꯈꯠꯂꯛꯑꯗꯤ
ꯑꯥ ꯀ ꯑꯥ ꯀ ꯈꯠꯇꯖꯤ
ꯏꯃꯥ ꯀꯪꯈꯠꯂꯛꯀꯗꯣꯏꯅꯤ ꯑꯗꯨꯃꯥꯏꯅ ꯋꯥꯈꯜ ꯅꯨꯡꯉꯥꯏꯊꯣꯛ ꯑꯗꯨꯅ ꯑꯩ ꯁꯤꯗꯧ ꯂꯩꯔꯔꯕꯁꯨꯕꯨ ꯀꯩꯁꯨ ꯀꯥꯏꯗꯦꯁꯦ ꯀꯥꯏꯅ ꯈꯟꯗꯣꯛꯄꯗꯨꯅ ꯋꯥꯈꯜꯐꯝ ꯂꯩꯗꯨꯅꯤ ꯄꯩꯁꯥ ꯄꯥꯏꯕꯁꯤꯡꯁꯤꯗꯤꯅꯤꯀꯣ ꯑꯩ ꯁꯤꯗꯣꯔꯝꯅꯤꯗꯅ ꯋꯥꯔꯀꯥꯟꯗꯅꯦꯀꯣ ꯋꯥꯈꯜ ꯅꯨꯡꯉꯥꯏꯇꯉꯥꯏꯗ ꯁꯤꯔꯤꯅꯤ
ꯑꯗ ꯑꯦꯗꯤꯁꯝ ꯃꯁꯂꯤꯉꯦ
ꯑꯁꯤ ꯁꯤꯔꯣꯏ ꯁꯤꯔꯣꯏ ꯅꯪ ꯌꯥꯝ ꯀꯨꯏꯅ ꯍꯤꯡꯈꯤꯅꯤ
ꯏꯖꯁꯦ ꯀꯥꯏꯟ ꯑꯗꯨꯣ ꯅꯣ ꯅꯍꯥ ꯑꯣꯏꯔꯤꯀꯥꯟꯗ ꯁꯥꯡꯅ ꯍꯤꯡꯕꯅ ꯍꯤꯡꯕꯅꯤ ꯑꯥ ꯍꯟꯅꯨꯔꯀꯥꯟꯗ ꯑꯥ ꯐꯃꯨꯡꯗꯒ ꯇꯨꯝꯃꯒ ꯁꯤꯕꯗꯨꯗꯤ ꯀꯅꯥꯅ ꯄꯥꯝꯅꯤ ꯑꯝꯇ ꯈꯜꯂꯨꯅꯦ
ꯑꯗꯨꯅꯦ ꯍꯥꯏꯁꯦ ꯑꯗꯨꯅ ꯅꯆꯥꯅꯁꯨ ꯌꯣꯛꯄ ꯌꯥꯗꯦꯕ
ꯑꯥ ꯑꯗꯩ ꯌꯅꯤꯡꯗ ꯗꯨꯀꯥꯟꯕꯨ ꯍꯤꯡꯅꯤꯡꯖꯕ ꯑꯥ ꯁ ꯅꯠꯇꯦ ꯁ ꯐꯤꯐꯇꯤ ꯁꯤꯛꯁꯇꯤ ꯑꯗꯨꯋꯥꯏꯗ ꯑꯗꯨꯝ ꯁꯤꯕ ꯌꯥꯔꯦ ꯁꯤꯗꯤ ꯌꯥꯝ ꯁꯣꯗꯅꯤ
ꯑꯁ ꯀꯩꯁꯨꯝ ꯈꯜꯂꯨꯔꯁꯨ ꯑꯗꯨꯝ ꯍꯤꯡꯒꯧ ꯂꯩꯔꯕꯝꯅꯦ ꯌꯥꯔꯦ ꯑꯩꯅ ꯀꯩ ꯀꯩ ꯃꯇꯥꯡꯗꯩꯅꯣ ꯅ ꯆꯥꯡꯅ ꯁꯨꯕ ꯌꯧꯗ꯭ꯔꯤꯁꯤꯕꯣ ꯑꯩꯕꯣ ꯑꯩ ꯀꯔꯤꯅꯣ ꯑꯩꯅ ꯐꯣꯟꯗꯣ ꯍꯪꯉꯝꯕꯗꯨ ꯍꯣꯏꯅꯦ ꯑꯗꯨꯅꯦ ꯑꯩꯅ ꯄꯟꯕꯗꯣ ꯀꯔꯤꯗꯩ ꯏꯁꯥꯟꯅ ꯀꯥꯎꯈ꯭ꯔꯕꯅꯦ ꯅꯪꯒ ꯋꯥꯔꯤ ꯁꯥꯟꯅꯕꯁꯤ ꯅꯪꯅꯦ ꯀꯣꯛꯀ ꯆ ꯄ ꯆꯥꯗ ꯆꯥꯛꯍꯜꯂꯛꯏꯁꯦ
ꯑ ꯑꯗꯤ ꯀꯒꯂ ꯆ
ꯅꯣꯏꯅꯦ ꯄꯣꯛꯂꯛꯄꯗꯒꯤ ꯆꯥꯛꯄꯗꯨꯗ ꯅꯪꯉ ꯑꯩ ꯁꯥꯟꯅꯥ ꯑꯃꯨꯛꯀ ꯍꯟꯅ ꯆꯥꯍꯜꯂꯦꯕ
ꯅꯔꯦ ꯅꯪꯅꯦ ꯑꯩ ꯆꯔꯥꯏ ꯃꯤꯅꯦ ꯑꯩꯅ ꯑꯗꯨꯃꯛ ꯀꯔ ꯄꯟꯗꯦ ꯅꯣꯏꯅ ꯋꯥ ꯑꯃꯗꯩ ꯋꯥ ꯑꯃ ꯍꯦꯛꯇ ꯌꯧꯍꯟꯕꯅꯤ ꯑꯩꯅ ꯀꯝ ꯌꯧꯍꯟꯗꯦ
ꯅ ꯅꯪ ꯉ ꯀꯗ ꯅ ꯍꯜꯂꯏꯁꯦ
ꯑ ꯅꯠꯇꯦ ꯉꯥꯡ ꯑꯃꯒꯤꯗꯤ ꯑꯩꯅ ꯉꯥꯡꯉꯀꯣ ꯑꯗꯨ ꯌꯧꯕꯁꯤ ꯅꯪꯅ ꯌꯧꯍꯜꯂꯦ ꯍꯥꯏꯕ ꯇꯣꯄꯤꯤꯗ ꯅꯣꯏ ꯆꯦꯟꯖ ꯇꯧ ꯇꯣꯛꯄ
ꯇꯣꯄꯤꯛꯇꯣ ꯆꯦꯟꯖ ꯇꯧꯕ ꯅꯠꯇꯦꯕ ꯇꯣꯄꯤꯛꯇꯨꯗ ꯑꯦꯛꯖꯥꯝꯜ ꯄꯤꯕꯗ ꯅꯪꯅ ꯆꯦꯟꯖ ꯇꯧꯍꯟꯕꯅꯦꯕ
ꯅꯠꯇꯦ ꯑꯩꯅ ꯑꯦꯛꯖꯥꯝꯄꯜꯁꯨ ꯄꯤꯔꯔꯦ ꯇꯣꯄꯤꯛꯁꯨ ꯆꯦꯟꯖ ꯇꯧꯕꯅꯣ ꯀꯉꯕꯥ
ꯑꯗꯣ ꯑꯩꯗꯤ ꯑꯦꯛꯖꯥꯝꯄꯜ ꯄꯤꯕ ꯈꯈꯤꯠꯇꯪ ꯇꯣꯄꯤꯛ ꯆꯦꯟꯖ ꯇꯧꯗꯦ ꯅꯪꯅ ꯇꯣꯄꯤꯛ ꯆꯦꯟꯖ ꯇꯧꯕꯅꯦꯕ ꯑꯗꯨꯅ ꯃꯔꯗꯤ ꯌꯥꯝꯧꯛꯑꯅ ꯌꯥꯔꯦ ꯑꯩꯅ ꯍꯥꯏꯈꯤꯕꯗꯨꯗ ꯇꯧꯔꯣ ꯄꯣꯠꯆꯩ ꯑꯋꯥꯏꯕꯗꯣ ꯄꯤꯊꯣꯛꯈ꯭ꯔꯣ ꯌꯥꯔꯦ
ꯅ ꯅ ꯍꯥꯏꯗꯨ ꯀꯥꯟꯀꯥꯟ ꯅ ꯀꯦ
ꯍꯥꯥ
ꯃꯤꯗꯍꯦ ꯀꯔꯦꯆꯦ ꯃꯥꯒ
ꯑꯥ ꯀꯔꯝ ꯀꯥꯟꯗꯕꯨ ꯍꯥꯏꯕ ꯌꯥꯝ ꯊꯨꯑꯦꯗ ꯌꯥꯝ ꯐꯩ ꯌꯥꯝ ꯐꯕ꯭ꯔꯦꯗ
ꯌꯥꯝ ꯐꯩ ꯑꯃ ꯑꯗꯨꯗꯤ ꯑ ꯋꯥꯥꯏꯒꯥꯏꯒ ꯑꯃ ꯄꯤꯣꯔꯩꯅ ꯃꯥꯅꯤ ꯃꯥꯅꯤ ꯄꯁꯥ ꯃꯥꯡꯖꯔꯦꯅꯦ
ꯍꯥ
ꯑꯩꯅ ꯋꯥꯔꯦ ꯑꯩ ꯃꯥꯅ ꯄꯩꯁꯥ ꯈꯗꯤ ꯑꯗꯨꯝ ꯄꯤꯅꯤ
ꯄꯤꯨꯒꯖ ꯔꯣꯎ
ꯑꯗꯤ ꯑꯩꯅ ꯄꯩꯁꯥ ꯑꯃꯨꯛ ꯁꯣꯏꯕ ꯃꯤ ꯃꯥꯗꯣ ꯑꯃꯝ ꯁꯥꯎꯔꯦ
ꯀꯩꯅꯣ ꯄꯩꯁꯥ ꯈꯔꯖꯤ ꯑꯗꯨꯝ ꯄꯤꯔꯏꯅꯦ
ꯏꯔꯦ ꯅꯨꯃꯤꯠꯇ ꯋꯥꯏꯕꯒꯤ ꯍꯥꯏꯕꯗꯤ ꯃꯥꯗꯣ ꯑꯗꯨ ꯅꯨꯃꯤꯠꯇ ꯕꯁ ꯇꯧꯕ ꯆꯠꯂꯣ ꯑꯩꯅ ꯄꯩꯁꯥ ꯄꯤꯔꯕꯅꯤꯅ ꯑꯗꯨꯗ ꯑꯩꯅ ꯑꯝꯅꯕꯗ ꯃꯇꯝ ꯃꯥꯡꯗꯕ꯭ꯔꯣ
ꯃꯥꯡꯗꯤ ꯀꯩꯅꯣ ꯃꯥ ꯄꯩꯁꯥ ꯈꯔ ꯄꯤꯗꯥꯏꯅꯤꯅ ꯑꯩꯈꯣꯏ ꯆꯠꯀꯗ ꯆꯠꯇ꯭ꯔꯤꯉꯩ ꯃꯃꯥꯡꯗ ꯍꯥꯏꯕꯅꯤ ꯆꯠꯀꯒꯗꯧꯕ ꯅꯨꯃꯤꯠꯇꯨꯗ ꯍꯥꯏꯕꯁꯨ ꯅꯠꯇꯦ ꯎ
ꯅꯆꯦ ꯃꯥꯥꯏ ꯁꯁꯨꯗꯤꯅ ꯅꯨꯁꯥ ꯂꯥꯛꯗꯕ ꯆ ꯂꯩ ꯌꯥꯗ ꯌꯥ ꯂꯩ ꯐꯣ
ꯑ ꯃꯤ ꯅꯨꯡꯇꯒꯤ ꯆꯥꯔꯥ ꯄꯩꯁꯥ ꯊꯖ ꯅꯪꯅ ꯀꯔꯤꯅꯦꯁ ꯇ
ꯑꯥ ꯌꯥꯎꯔꯤꯕ ꯀꯩꯅꯣ ꯃꯥꯁꯦ ꯑꯗꯨꯗ ꯀꯨꯏꯅ ꯆꯠꯂꯦꯒꯗꯤ ꯐꯔꯛ ꯇꯥꯗꯕ
ꯑ ꯋꯥꯍꯟ ꯃꯨꯛꯇꯤ
ꯑꯦꯚꯥꯟꯁꯕ ꯀꯣꯏꯠꯇꯗꯣ
ꯑꯣ ꯌꯥꯔꯦꯁ ꯐꯔꯦ ꯀꯩꯅꯣ ꯄꯤꯊꯣꯛꯈ꯭ꯔꯕ ꯅꯠꯇ꯭ꯔꯣ ꯌꯥꯔꯦ ꯊꯝꯃꯦ ꯑꯗꯨ ꯍꯥꯏꯒꯦ ꯇꯧꯅꯤ
ꯦ ꯕꯦꯁ
ꯊꯝꯃꯦ ꯊꯝꯃꯦ
ꯑ